ꯇꯥꯕ꯭ꯔꯣ ꯄꯞꯇꯥꯅꯦ ꯇꯥꯕ꯭ꯔꯣ ꯑꯣ ꯑꯣ ꯑꯣ ꯑꯩꯅ ꯉꯁꯥꯏ ꯍꯪꯒꯦ ꯇꯧꯔꯤꯁꯦ ꯅꯪꯅ ꯉꯁꯥꯏ ꯄꯨꯔꯛꯄ ꯏꯟꯁꯥꯡꯗꯣ ꯅꯣꯏꯗ ꯄꯥꯜꯂꯤꯔꯣ ꯅꯠꯇ꯭ꯔꯥ ꯀꯃꯥꯏꯅ ꯇꯧꯔꯤꯅꯣ
ꯑꯩꯈꯣꯏꯗ ꯄꯥꯜꯂꯤꯅꯦ ꯑꯩꯈꯣꯏꯗ ꯍꯥꯏꯁꯦ ꯑꯩꯈꯣꯏꯒꯤ ꯆꯤꯡ ꯀꯩꯅꯣꯗ ꯆꯤꯡꯗ ꯍꯤꯡꯒꯣꯜ ꯑꯃ ꯂꯩꯌꯦꯕ ꯑꯗꯨꯗꯨꯗ ꯄꯥꯟꯕ ꯅꯨꯄꯤ ꯀꯩꯅꯣꯅꯦ ꯎ ꯑꯆꯧꯕꯗꯣ ꯑꯗꯨꯃꯥꯏꯅ ꯍ ꯑꯣ ꯀꯃꯥꯏꯅ ꯁꯧꯒ꯭ꯔꯤ ꯍꯧꯕꯗꯣ ꯑꯗꯨꯃꯥꯏꯅ ꯍꯧ
ꯁꯧꯒ꯭ꯔꯤ ꯁꯧꯒ꯭ꯔꯤꯒ ꯁꯧꯒ꯭ꯔꯤꯒ ꯀꯌꯥ ꯀꯅꯥꯅ ꯍꯦꯟꯅ ꯆꯥꯎꯒꯦ ꯄꯥꯝꯕꯤꯗꯣ
ꯎꯝ ꯁꯧꯒꯔꯤꯗꯕꯤ ꯆꯥꯎꯕ ꯍꯦꯜꯂꯦ ꯆꯦ ꯍꯥꯏꯗꯤ ꯀꯃꯥꯏ ꯁꯧꯒ꯭ꯔꯤꯗꯁꯨ ꯑꯋꯥꯡꯕ ꯂꯩꯇ꯭ꯔꯥ ꯑꯗꯨꯃꯥꯏꯅ ꯋꯥꯡꯗꯣꯏꯅꯦ ꯃꯥꯒꯤꯗꯤ ꯃꯁꯥꯒꯗꯣ ꯑꯩꯈꯣꯏꯒꯤ ꯎꯒꯤ ꯎꯁꯥꯗꯣ ꯑꯗꯨꯃꯥꯏꯅꯒ ꯑꯣꯏꯗꯣꯏꯅꯦ ꯑꯗꯨꯒ ꯃꯥ ꯇꯦꯁꯇꯤ ꯈꯟꯕ ꯑꯣꯏꯗꯣꯏꯅꯦꯕ ꯑꯗ ꯃꯤ ꯌꯥꯝ ꯄꯥꯡꯅ ꯆꯥꯅꯗꯕꯁꯨ ꯂꯩꯕꯅꯦꯕ ꯈꯪꯗꯕꯒꯤ ꯑꯗꯨꯒ ꯑꯗꯨꯝ ꯆꯥꯈ꯭ꯔꯀꯥꯟꯗꯣ ꯑꯗꯨꯗꯗꯤ ꯀꯩꯅꯣ ꯇꯧꯕꯅꯦ ꯃꯦꯗꯥꯝ ꯁꯪꯒꯤꯇꯥꯗꯣ ꯈꯪꯕ꯭ꯔꯥ ꯑꯃꯃ ꯑꯩꯈꯣꯏ ꯖꯤꯄꯦꯒꯤ ꯀꯩꯅꯣꯗꯣ ꯃꯥꯁꯨ ꯑꯍꯥꯟꯕ ꯆꯥꯏ ꯍꯥꯏꯌꯦ ꯆꯤꯡ ꯆꯠꯂꯒ ꯑꯗꯨꯗ ꯃꯥ ꯌꯦꯟꯁꯥꯡꯗꯣ ꯀꯩꯅꯣ ꯈꯪꯗꯗꯅꯦ ꯇꯧꯋꯦ ꯍꯥꯏꯌꯦ ꯃꯥꯁꯨ ꯑꯗꯨꯝ ꯑꯦꯟꯁꯥꯡ ꯃꯌꯥꯝ ꯂꯩ ꯑꯩꯈꯣꯏꯔꯣꯝꯗ ꯐꯪꯕ ꯁꯣꯝꯗ ꯆꯥꯟꯅꯗꯕꯀꯣ ꯇꯔꯨꯡ ꯀꯥꯟꯅ ꯁꯤꯟꯕ ꯆꯥꯔꯕ ꯆꯦ
ꯇꯔꯨꯡꯒꯥ
ꯇꯔꯨꯡ ꯑꯃ ꯈꯣꯡꯅꯥꯡ ꯈꯣꯡꯅꯥꯡ ꯒꯤ ꯃꯄꯥꯟꯗꯣ ꯈꯣꯡꯅꯥꯡ ꯃꯄꯥꯟ ꯁꯥꯕꯗꯣ ꯈꯪꯕ꯭ꯔꯥ ꯆꯦ ꯑꯗꯨꯃꯥꯏꯅ ꯃꯥꯟꯗꯣꯏꯅꯦꯕ ꯃꯁꯛ ꯗꯣ ꯈꯣꯡꯅꯥꯡ ꯃꯄꯥꯟꯒ ꯆꯞ ꯃꯥꯟꯅꯗꯣꯏꯅꯦꯕ ꯑꯗꯨꯒ ꯇꯦꯁꯇꯤꯅꯦ ꯑꯁꯤꯟꯕ ꯑꯗꯨꯝ ꯑꯣꯏꯗꯣꯏꯕ ꯃꯥꯁꯨ
ꯑꯣ ꯃꯥꯅꯥ ꯀꯃꯥꯏ ꯇꯧꯒꯦ
ꯎꯝ ꯀꯥꯟꯅꯕ ꯍꯥꯢꯔꯥ ꯆꯦ
ꯀꯃꯥꯏꯅ ꯀꯔꯝꯕ ꯃꯑꯣꯡ ꯊꯣꯡꯉꯥꯒ
ꯑꯣ ꯑꯗꯨꯁꯨꯅꯦ ꯎꯝ ꯃꯪꯒꯟꯒ ꯇꯧꯔꯒ ꯑꯩꯈꯣꯏ ꯑꯁꯤꯟꯕ ꯊꯣꯡꯕꯗꯣ ꯑꯗꯨꯃꯥꯏꯅ ꯑꯗꯨꯝ ꯊꯣꯡꯗꯣꯏꯕ ꯑꯗꯣ ꯃꯥꯗꯤ ꯃꯄꯨꯝ ꯃꯄꯨꯝ ꯊꯥꯛꯄ ꯌꯥꯗꯦꯕ ꯑꯩꯈꯣꯏ ꯄꯤꯛꯅ ꯄꯤꯛꯅ ꯄꯤ꯭ꯁ ꯄꯤꯛꯅ ꯄꯤꯛꯅ ꯁꯣꯏꯗꯣꯛꯑꯦꯗꯅ ꯑꯗꯨꯗꯨꯒ ꯊꯥꯛꯇꯣꯏꯕ ꯑꯗꯨ ꯍꯥꯏꯗꯤ ꯌꯦꯟꯁꯥꯡ ꯃꯨꯜꯂꯝꯗꯥꯏꯗꯣ ꯊꯨꯝ ꯊꯥꯛꯑꯝꯗꯥꯏꯗꯣ ꯑꯗꯨꯗ ꯉꯥꯛꯇ ꯊꯪ ꯕ꯭ꯔꯣꯡ ꯁꯧꯍꯟꯗꯣꯏꯅꯦ ꯑꯦꯕ ꯃꯥꯁꯨ ꯑꯗ ꯑꯗꯨ ꯍꯥꯎꯕꯅꯦ ꯑꯗꯨꯁꯨ ꯍꯧꯖꯤꯛꯀꯥꯟꯗꯤ ꯈꯖꯤꯛ ꯈꯖꯤꯛ ꯄꯨꯕ ꯁꯤ ꯈ꯭ꯋꯥꯏꯔꯝꯕꯟ ꯕꯖꯥꯔꯗ ꯐꯪꯉꯛꯑꯦꯕ ꯊꯥꯏꯅꯗꯤ ꯁꯨꯡꯐꯪ ꯐꯪꯗꯕꯅꯦ ꯃꯁꯛꯐꯥꯎ ꯈꯪꯗꯕ ꯃꯤ ꯃꯌꯥꯝ ꯌꯥꯝ ꯂꯩꯕꯅꯦ
ꯈꯪꯗꯦ ꯑꯩꯁꯨ ꯅꯪꯅ ꯉꯁꯤ ꯅꯪꯅ ꯉꯁꯤ ꯍꯥꯢꯔꯥ ꯈꯪꯉꯤꯁꯤꯅꯦ
ꯎꯝ ꯑ ꯁ꯭ꯔ ꯔꯣꯃꯦꯁ ꯍꯣꯗꯤ ꯑꯃꯨꯛꯀ ꯌꯥꯝ ꯈꯪꯉꯦꯕ ꯁꯤꯒꯨꯝꯕ ꯏꯟꯁꯥꯡꯁꯦ ꯃꯤꯅ ꯆꯥꯟꯅꯗꯕ ꯂꯩꯀꯥꯏ ꯌꯥꯝ
ꯑꯍꯥꯍꯥꯍꯥ ꯃꯥꯗꯤ ꯀꯥꯆꯤꯟ ꯀꯣꯢꯌꯥ ꯀꯆꯤꯟ ꯀꯣꯏꯌꯥ ꯌꯥꯝ ꯁꯤꯟꯊꯣꯛ ꯊꯨꯡꯕꯅꯤꯅ ꯀꯣ ꯈꯪꯉꯤꯅꯦ ꯍꯥꯏꯕ ꯑ ꯅꯣꯏ ꯅꯣꯏꯒꯤꯗꯤ ꯀꯩꯅꯣ ꯇꯧꯕ꯭ꯔꯣ ꯍꯤꯡꯈꯣꯜꯗ ꯀꯔꯤ ꯀꯔꯤ ꯑꯇꯣꯞꯄ ꯊꯥꯒꯦꯕ
ꯃꯣꯔꯣꯛꯁꯨ ꯊꯥꯏꯌꯦ ꯑꯗꯒꯤ ꯆꯨꯗꯣ ꯑꯗꯨ ꯊꯥꯏꯌꯦ ꯑꯗꯨꯒ ꯆꯨ ꯁꯨꯝꯃꯒ ꯆꯨꯍꯤ ꯑꯣꯏꯅꯁꯨ ꯄꯨꯊꯣꯛꯑꯦꯕ ꯑꯗꯒꯤ ꯄꯣꯡ ꯍꯋꯥꯏ ꯍꯧꯖꯤꯛꯅ ꯄꯣꯡ ꯍꯋꯥꯏ ꯊꯥꯏꯌꯦ ꯄꯣꯡ ꯍꯋꯥꯏ ꯂꯣꯛꯄ ꯃꯇꯝꯅꯦꯕ ꯍꯧꯖꯤꯛꯁꯦ ꯑꯗꯣ ꯄꯣꯡ ꯍꯋꯥꯏ ꯊꯥꯏ ꯑꯗꯒꯤ ꯑꯁꯤꯟꯕ ꯑꯗꯨꯗꯤ ꯑꯗꯨꯝ ꯀꯨꯝꯕꯤ ꯀꯥꯂꯦꯟ ꯅꯥꯏꯗ꯭ꯔꯦꯕ ꯍꯧꯖꯤꯛꯀꯤ ꯀꯩꯅꯣꯗꯣ ꯑꯩ ꯉꯁꯥꯏ ꯄꯨꯔꯛꯄꯗꯣ ꯆꯤꯡꯌꯦꯟ ꯁꯤꯅ ꯃꯅꯥꯗꯣ ꯑꯥ ꯑꯗꯨꯗꯣ ꯑꯗꯨꯗꯤ ꯀꯨꯝꯕꯤ ꯀꯥꯂꯦꯟ ꯅꯥꯢꯗꯦꯕ ꯑꯗꯨꯝ ꯍꯧꯔꯒ ꯂꯩꯌꯦꯕ ꯑꯗꯨꯝ ꯀꯩꯅꯣ ꯇꯧ ꯑꯣ ꯌꯥꯏ ꯑꯗꯨ ꯑꯗꯨꯒ ꯄꯣꯡ ꯍꯋꯥꯏ ꯎꯝꯕꯅ ꯑꯃꯨꯛ ꯁꯤꯖꯟ ꯅꯥꯢꯔꯦ ꯆꯨꯒꯨꯝꯕ ꯄꯣꯡ ꯍꯋꯥꯢꯒꯨꯝꯕ ꯁꯤꯗꯤ ꯁꯤꯖꯤꯟꯅꯥꯏ ꯎ ꯃꯣꯔꯣꯛꯁꯤꯁꯨ ꯑꯌꯥꯝꯕ ꯑꯗꯨꯝ ꯄꯠꯂꯤ ꯄꯠꯂꯤꯗꯤ ꯑꯗꯨꯝ ꯄꯥꯜꯂꯦ ꯑꯗꯨꯗꯨꯒ ꯑꯌꯥꯝꯕ ꯀꯩꯅꯣ ꯇꯧꯔꯒ ꯂꯩꯕꯗꯣ ꯑꯗꯨꯗꯤ ꯑꯃꯨꯛ ꯑꯣꯏꯗꯦ ꯍꯥꯏꯗꯤ ꯎꯝ ꯌꯥꯝ ꯃꯔꯥꯡ ꯀꯥꯏꯅ ꯄꯨꯊꯣꯛꯄ ꯉꯝꯕ ꯗꯤ ꯑꯣꯏꯗꯕ ꯑꯗꯨꯒ ꯌꯨꯝꯒꯤ ꯆꯥꯅꯅꯕꯗꯤ ꯑꯗꯨꯝ ꯀꯣꯟꯅꯅꯕ ꯁꯤꯖꯟ ꯑꯃꯒꯤꯗꯤ ꯑꯗꯨꯝ ꯄꯥꯟꯕꯗꯣ ꯑꯗꯨꯃꯥꯏꯅ ꯑꯣꯏꯌꯦ
ꯇꯦꯕ ꯀꯣ ꯈ꯭ꯋꯥꯏ ꯃꯔꯨ ꯑꯣꯏꯅ ꯍꯤꯡꯒꯣꯜ ꯂꯩꯇꯦ ꯊꯥꯐꯝ ꯂꯩꯇꯦ ꯍꯧꯖꯤꯛ ꯑꯩꯈꯣꯏꯅ ꯊꯥꯔꯤꯕꯨꯅꯦ ꯃꯅꯤꯡꯗ ꯎꯝ ꯃꯔꯣꯏꯒꯨꯝꯕ ꯑ ꯈꯤꯇꯪ ꯍꯥꯏꯇꯥꯔꯦ ꯈꯤꯇꯪ ꯈꯤꯇꯪ ꯇꯧꯕꯤꯗꯣ ꯑꯩ ꯆꯥꯛꯈꯨꯝꯒꯤ ꯑꯣꯏꯅ ꯎꯝ ꯊꯥꯏꯌꯦ ꯑꯗꯨꯃꯥꯏꯅ ꯑꯗꯨꯒ ꯅꯄꯥꯛꯄꯤ ꯃꯅꯥ ꯃꯔꯣꯏ ꯅꯥꯀꯨꯞꯄꯤ ꯁꯨꯃꯥꯢ ꯈ꯭ꯔ ꯈ ꯈꯛ ꯊꯥꯏ
ꯎꯝ
ꯁꯥꯖꯤꯟꯈꯤꯕꯒꯤ ꯑꯃ ꯂꯝ ꯂꯩꯅꯔꯛꯇꯕꯗꯨꯅꯦꯕ ꯇꯧꯔꯤꯁꯦ ꯑꯗꯨꯒ ꯍꯦꯛꯇ ꯂꯝꯁꯦ ꯌꯥꯝ ꯄꯤꯛꯇꯅ ꯂꯩꯐꯝ ꯂꯩꯇ ꯇꯕꯒꯤꯗꯤ ꯅꯠꯇꯕ ꯁꯨꯃꯥꯡ ꯁꯪꯒꯣꯏ ꯀꯩꯀꯥ ꯂꯣꯏ ꯊꯝꯖꯟꯒ꯭ꯔꯒ ꯑꯝꯇ ꯂꯩꯇꯕꯤꯗꯣ ꯑꯗꯨ ꯇꯧꯋꯦ ꯑ ꯑꯗꯣ ꯗ꯭ꯔꯒꯟ ꯇ꯭ꯔꯒꯟ ꯐ꯭ꯔꯤꯠꯇꯣ ꯑꯍꯨꯝ ꯈꯛ ꯊꯥꯏꯌꯦꯕ ꯍꯟꯇꯛ ꯑꯩꯅ ꯑ ꯃꯃꯥꯡ ꯆꯍꯤ ꯑꯍꯨꯝꯃꯨꯛ ꯁꯨꯔꯝꯃꯅꯤ ꯎ ꯃꯥꯅ ꯎꯝ ꯄꯥꯝꯕꯤ ꯍꯧꯔꯛꯢꯁꯦ ꯍꯟꯗꯛ ꯁꯥꯠꯂꯦꯕ ꯑꯍꯥꯟꯕ ꯑꯣꯏꯅ ꯑꯗꯨ ꯌꯥꯝ ꯅꯣꯛꯅꯤꯡꯉꯦ ꯍꯥꯏꯕ ꯑꯩꯅ ꯁꯨꯡꯁꯥ ꯁꯥꯠꯇꯣꯏ ꯃꯥꯟꯗ꯭ꯔꯦꯗꯅ ꯂꯪ ꯊꯣꯛꯈ꯭ꯔꯒꯦ ꯇꯧꯔꯨꯔꯕꯅꯦꯕ ꯀꯣ
ꯑꯥ ꯃꯣꯏꯁꯦ ꯁꯥꯠꯄ ꯈꯤꯇꯪ ꯊꯦꯡꯕꯅꯦ ꯑꯩꯈꯣꯏꯒꯤꯗꯤ ꯆꯍꯤ ꯃꯔꯤꯅꯦ ꯍꯧ ꯗ꯭ꯔꯦꯗꯨꯕꯧ
ꯑꯣ ꯆꯍꯤ ꯃꯔꯤ ꯁꯨꯔꯛꯑꯕ
ꯎꯝ ꯃ ꯄꯥꯟꯗꯤ ꯁꯥꯠꯂꯝꯃꯦꯕ ꯃꯃꯥꯡ ꯆꯍꯤꯗꯣ ꯑꯗꯨꯗꯨꯒ ꯃꯍꯩꯅ ꯄꯥꯟꯗꯕꯤꯗ ꯑꯃ ꯀꯦꯟꯈꯤꯕꯗꯣ ꯑꯗꯨ ꯀꯦꯟꯈ꯭ꯔꯒ ꯑꯗꯨꯝ ꯀꯩꯅꯣ ꯇꯧꯔꯛꯈꯤꯗ꯭ꯔꯦꯕ ꯑꯗꯨ ꯀꯦꯟꯈ꯭ꯔꯒ ꯃꯍꯩ ꯄꯥꯜꯂꯛ ꯑꯣꯅꯤ ꯍꯥꯢꯌꯦ ꯑꯗꯣ ꯍꯟꯇꯛ ꯀꯨꯝꯕꯒꯗꯤ ꯄꯥꯜꯂꯛꯄꯁꯨ ꯌꯥꯢ ꯍꯥꯏꯅꯩ ꯑꯗꯨ ꯈꯪꯗꯦ
ꯑꯗꯣ ꯃꯣꯏ ꯀꯩꯅꯣꯝꯃ ꯇꯧꯕꯅ ꯑꯃ ꯂꯩꯗꯥꯏꯅꯦ
ꯁꯥꯒ ꯊꯨꯗꯦꯛꯄꯗꯣ
ꯄꯣꯂꯤꯅꯦꯁꯟ ꯍꯥꯏꯕ꯭ꯔꯣ ꯑꯃ ꯇꯧꯕꯗꯣ ꯀꯩ ꯍꯥꯏꯕꯅꯣ ꯑꯩ ꯀꯥꯎꯔꯦ ꯃꯔꯤꯛ ꯃꯔꯤꯛ ꯈꯤꯛꯆꯟꯅꯕꯗꯣ
ꯑꯥ
ꯇꯧꯕ꯭ꯔꯕ ꯑꯗꯨ ꯇꯧꯗꯕꯩꯅꯦꯕ ꯄꯥꯟꯗ꯭ꯔꯤꯗꯣ
ꯇꯥ
ꯑꯗꯨ ꯇꯧꯕꯤꯌꯣꯕ ꯅꯪ ꯍꯟꯗꯛ ꯁꯥꯠꯂꯛ ꯇꯔꯥꯗꯤ
ꯇꯧꯒꯦ ꯆꯦ
ꯍꯥꯏꯗꯤꯅꯦ ꯁꯦ ꯍꯥꯠꯂꯦꯗꯅ ꯅꯪ ꯄꯥꯝꯕꯤ ꯑꯍꯨꯝ ꯃꯔꯤ ꯊꯥ ꯃꯤꯟꯅꯦ ꯈꯜꯂꯁꯦꯕ ꯃꯥꯏ ꯃꯔꯤꯛ ꯃꯔꯤꯛꯇꯣ ꯈꯥꯏꯔꯛꯄꯩ ꯃꯔꯤꯛ ꯃꯔꯤꯛꯇꯣ ꯅꯪ ꯕ꯭ꯔꯁ ꯑꯃ ꯄꯥꯏꯔꯦꯗꯅ ꯑꯗꯨꯒ ꯅꯪꯒꯤ ꯀꯧꯇꯥ ꯑꯃ ꯄꯥꯏꯔꯒ ꯃꯔꯤꯛ ꯃꯔꯤꯛꯇꯣ ꯁꯔꯔ ꯂꯥꯎ ꯢꯊꯔꯦꯗꯅ ꯎꯝ ꯀꯩꯅꯣꯗ ꯑꯥ ꯇꯥ ꯗꯨꯗ ꯑꯗꯨꯒꯤ ꯃꯔꯤꯛꯇꯣ ꯑꯇꯣꯞꯄ ꯄꯥꯝꯕꯤꯒꯤ ꯍꯥꯏꯗꯤ ꯃꯥꯒꯤ ꯂꯥꯏꯔꯤꯛꯇꯨꯗꯅꯦ ꯇꯩꯁꯟꯗꯣꯏꯅꯦꯕ ꯈ꯭ꯔꯤꯛ ꯈ꯭ꯔꯤꯛ ꯈꯤꯛꯆꯟꯗꯣꯏꯕ ꯃꯣꯏꯗꯤ ꯃꯁꯥꯅ ꯃꯁꯥ ꯇꯧꯖꯕ ꯍꯩꯇ ꯇꯦꯕ ꯑꯗꯨꯃꯥꯏꯅ ꯍꯥꯏꯕꯗꯤ ꯑꯝ ꯑꯩꯈꯣꯏꯒꯤ ꯂꯧꯒꯤ ꯇꯥꯏꯞꯇ ꯃꯁꯥꯅ ꯀꯦꯟꯖꯕ ꯅꯨꯡꯁꯤꯠ ꯁꯤꯜꯂ ꯀꯦꯟꯕꯗꯨ ꯇꯧꯔꯒ ꯀꯦꯟꯕ ꯑꯝꯇ ꯍꯩꯕ ꯅꯠꯇꯦꯕ ꯑꯩꯈꯣꯏꯅ ꯄꯣꯂꯤꯅꯦꯁꯟ ꯇꯧꯕ ꯇꯝꯅꯦ ꯍꯥꯏꯌꯦꯕ ꯑꯗꯨꯅ ꯗ꯭ꯔꯥꯒꯟ ꯐ꯭ꯔꯨꯏꯠ ꯊꯥꯔꯤ ꯃꯌꯥꯝꯁꯦ ꯇꯦ ꯑꯗꯨꯃꯥꯏꯅ ꯂꯣꯏ ꯇꯧꯕꯤꯔꯀꯥꯟꯗ ꯃꯍꯩ ꯌꯥꯟꯗꯣꯏꯅꯦꯕ ꯃꯣꯏꯁꯦ ꯑꯗꯨ ꯇꯧꯋꯣ ꯑꯗꯨ ꯇꯧꯋꯣ ꯅꯪ ꯑꯗꯨ ꯇꯧꯗꯕꯩꯅꯦ ꯅꯣꯏꯅ ꯁꯥꯠꯂꯒ ꯀꯦꯟꯒꯤ ꯍꯥꯏꯗꯣ ꯑꯗꯨꯃꯥꯏꯅ ꯇꯧꯒꯗꯕ ꯑꯥ ꯍꯣ ꯍꯣꯏ ꯍꯣꯏ ꯑꯗ ꯁꯥꯠꯄ ꯃꯇꯝꯗ ꯇꯧꯔꯣ ꯁꯥꯠꯂꯛꯀꯅꯤꯗꯅ ꯄꯣꯝꯃꯝꯕꯗꯒꯤ ꯁꯥꯠꯂꯛꯀꯅꯤꯗꯅ ꯉꯧꯔꯤ ꯉꯧꯔꯤ ꯇꯧꯔꯒ ꯑꯗꯨ ꯃꯅꯨꯡꯗ ꯂꯩꯔꯤꯛ ꯌꯥꯎꯕꯅꯦꯕ ꯂꯥꯏꯔꯤꯛꯇꯣ ꯅꯪꯅ ꯄꯥꯇ꯭ꯔ ꯑꯃꯗ ꯈꯤꯛꯆꯜꯂꯅꯤ ꯈꯔꯥ ꯈꯔꯥꯛ ꯂꯥꯎꯅ ꯑꯗꯨꯒ ꯕ꯭ꯔꯁ ꯑꯃ ꯄꯥꯏꯔꯒ ꯃꯥꯒꯤ ꯂꯥꯏꯔꯤꯛ ꯃꯇꯣꯟ ꯃꯇꯣꯟꯗꯨꯗ ꯁꯥꯛꯂꯤꯕ ꯃꯇꯣꯟ ꯃꯇꯣꯟꯗꯨꯗ ꯑꯃꯨꯛ ꯇꯩꯁꯟꯗꯣꯏꯅꯦꯕ ꯂꯣꯏꯅ ꯑ ꯑꯗꯨ ꯇꯧ ꯑꯗꯨ ꯇꯧ ꯅꯪ ꯅ ꯈꯪꯗ꯭ꯔꯁꯨꯅꯦ ꯌꯨꯠ ꯇꯨꯞꯗ ꯌꯦꯡꯉꯣ ꯄꯣꯂꯤꯅꯦꯁꯟ ꯀꯃꯥꯏꯅ ꯇꯧꯒꯦ ꯗ꯭ꯔꯥꯒꯟ ꯐ꯭ꯔꯨꯏꯠꯀꯤ ꯍꯥꯏꯅꯀꯣ ꯑꯗꯨ ꯌꯦꯡꯉꯣ ꯑꯗꯨꯒ ꯑꯗꯨꯝ ꯊꯣꯛ ꯄꯅꯦ ꯍꯥꯏꯕ
ꯍꯣꯏꯆꯦ ꯑꯩ ꯑꯝꯇ ꯇꯧꯒꯦ ꯑꯩꯗꯤ ꯑꯗꯣ ꯍꯥꯟꯅ ꯈꯪꯗꯥꯗꯅꯦ ꯁꯣꯛꯐꯥꯟ ꯄꯥꯟꯗ꯭ꯔꯦ ꯑꯗꯨꯒ ꯃꯣꯏ ꯁꯥꯠꯂꯝꯃꯒꯅꯦ ꯀꯦꯟꯒ꯭ꯔꯦꯅ ꯑꯗꯨꯅꯦ ꯆꯦꯆꯦ ꯀꯌꯥ ꯁꯥꯠꯂꯒꯦ
ꯑꯩꯒꯤꯗꯣ ꯍꯧꯖꯤꯛ ꯄꯥꯝꯕꯤ ꯑꯍꯨꯝꯅꯦꯕꯀꯣ ꯄꯥꯝꯕꯤ ꯑꯍꯨꯝꯁꯦ ꯑꯅꯤ ꯑꯅꯤ ꯑꯅꯤ ꯁꯠꯂꯦ ꯇꯔꯨꯛꯇꯤ ꯁꯥꯠꯂꯦ
ꯃꯍꯩ ꯆꯥꯕ ꯌꯥꯔꯛꯑꯅꯤ
ꯌꯥꯔꯥꯅꯤ ꯌꯥꯔꯥꯅꯤ ꯑꯗ ꯅꯣꯏ ꯆꯦ ꯔꯥꯕꯤꯅꯥ ꯑꯗꯣ ꯃꯥꯅ ꯍꯥꯏꯅꯤ ꯗ꯭ꯔꯥꯒꯟ ꯐ꯭ꯔꯨꯢꯠꯁꯦ ꯃꯍꯥꯎ ꯑꯝꯇ ꯈꯪꯗ꯭ꯔꯤꯌꯦ ꯑꯩꯅ ꯑꯩꯒꯤꯗꯤ ꯄꯥꯜꯂꯥ ꯀꯥꯟ ꯄꯤꯖꯒꯦ ꯍꯥꯢꯕ ꯍꯥ ꯍꯥ ꯍꯥ ꯍꯥ
ꯑꯧ ꯆꯤꯆꯦꯒꯤꯗ ꯑꯍꯥꯟꯕ ꯇꯦꯁ ꯇꯧꯍꯜꯂꯁꯦ ꯃꯍꯥꯎꯕꯨꯗꯤ ꯈꯪꯗꯤ ꯈꯪꯉꯦ ꯑꯗꯨꯗꯨꯒ ꯃꯥꯒꯤ ꯀꯩꯅꯣꯗꯣ ꯍꯋꯤꯏ ꯌꯥꯝ ꯊꯨꯝꯕꯁꯨ ꯑꯣꯏꯗ꯭ꯔꯒ ꯌꯥꯝ ꯆꯝꯕꯁꯨ ꯑꯣꯏꯗ꯭ꯔꯒ ꯑꯗꯨꯝ ꯆꯥꯕ ꯌꯥꯕꯗꯤ ꯑꯣꯏꯗꯅ
ꯅꯦ ꯇꯥꯡꯒꯩ ꯌꯣꯜꯂꯤꯅꯦ ꯍꯥꯏꯕ ꯃꯤ ꯀꯩꯅꯣꯗ ꯕꯖꯥꯔꯗ
ꯀꯦꯖꯤꯗ ꯆꯅꯤꯒ ꯀꯌꯥꯅꯣꯝꯒ ꯄꯤꯗꯥꯏ ꯇꯨꯑꯩꯇꯤꯔꯥ ꯑꯍꯨꯝꯂ ꯃꯔꯤꯔꯥ ꯑꯗꯨ ꯈꯛꯇꯪ ꯆ ꯂꯒ ꯎꯝ ꯎꯝ ꯎꯝ ꯑꯗꯨꯅꯦ
ꯅꯣꯏꯁꯨ ꯏꯪꯒꯣꯟ ꯍꯤꯡꯒꯣꯟ ꯌꯥꯝ ꯆꯥꯎꯔꯗꯤꯀꯣ ꯍꯧꯖꯤꯛꯀꯤꯁꯦ ꯃꯄꯥꯟ ꯃꯄꯥꯟ ꯗ ꯊꯨꯗꯦꯛꯑꯒ ꯑꯗꯨꯝ ꯌꯨꯡꯁꯤꯟꯕ ꯌꯥꯏ
ꯍꯟꯗꯛ ꯌꯨꯡꯁꯜꯂꯤꯅꯦ ꯑ ꯑꯩꯈꯣꯏꯒꯤ ꯕꯥꯎꯟꯗ꯭ꯔꯤꯗꯣ ꯎꯝ ꯀꯩꯅꯣꯒꯤꯗ ꯑꯗꯨꯅꯨꯡ ꯄꯥꯝꯕꯤ ꯑꯃꯅꯤ ꯈꯛꯇꯪ ꯑꯣꯏꯗꯦꯕꯀꯣ ꯑꯩꯈꯣꯏꯒꯤꯗꯨꯅ ꯕꯥꯎꯟꯗ꯭ꯔꯤ ꯃꯈꯩꯗꯣ ꯑꯗꯨꯗ ꯂꯣꯏ ꯌꯨꯡꯁꯜꯂꯦ ꯑꯗꯨꯗꯨꯒ ꯃꯥꯒꯤ ꯗ꯭ꯔꯥꯒꯣꯟ ꯐ꯭ꯔꯨꯠ ꯂꯩꯔꯦꯗꯅ ꯑꯗꯨꯒꯤ ꯔꯥꯎꯟꯗꯣ ꯗ꯭ꯔꯥꯒꯣꯟ ꯐ꯭ꯔꯨꯏꯠꯅ ꯐꯥꯔꯁ ꯔꯥꯎꯟ ꯂꯩꯔꯦꯗꯅ ꯑꯗꯨꯒ ꯈ꯭ꯋꯥꯏꯗꯒꯤ ꯃ ꯄꯥꯟ ꯊꯪꯕ ꯂꯩꯌꯔꯗꯣ ꯑꯗꯨꯗꯨꯅ ꯑꯃꯨꯛꯀ ꯆꯝꯄ꯭ꯔꯥ ꯄꯥꯝꯕꯤ ꯃꯈ ꯐꯩꯗꯣ ꯑꯗꯨꯗꯨꯅ ꯑꯃꯨꯛ ꯂꯣꯏ ꯇꯥꯁꯜꯂꯤꯅꯦꯕ ꯑꯩꯈꯣꯏꯒꯤꯗꯣ ꯍꯥꯏꯗꯤ ꯑꯩꯈꯣꯏꯒꯤ ꯕꯥꯎꯟꯗ꯭ꯔꯤꯗꯣ ꯀꯩꯅꯣ ꯑꯝ ꯀꯃꯥꯏꯅ ꯍꯥꯏꯅꯣ ꯐꯦꯟꯁꯤꯡꯗꯣ ꯍꯩ ꯑꯅꯤꯗꯨꯅ ꯑꯣꯏꯍꯟꯈ꯭ꯔꯦꯕ ꯎꯝ ꯑꯗꯨꯃꯥꯏꯅ ꯑꯣꯏꯅ ꯑꯣꯏꯍꯜꯂꯤ
ꯑꯣ ꯑꯗꯨꯏꯗꯤ ꯐꯩꯌꯦ ꯑꯗꯨꯗꯣ ꯃꯤ ꯄꯪ
ꯎꯝ ꯑꯥ ꯑꯗꯨ ꯑꯣꯏ ꯍꯥꯏ ꯑꯗꯒꯤ ꯑꯩꯈꯣꯏꯅꯁꯨ ꯑꯗꯨꯝ ꯆꯥꯖꯕꯗꯁꯨ ꯐꯔꯦꯗꯅ ꯃꯤꯒꯤꯗꯒꯤ ꯂꯩꯕꯗꯨꯗꯤ ꯍꯥꯏꯗꯤ ꯀꯦꯃꯤ ꯀꯦꯜꯒꯨꯝꯕ ꯕꯖꯥꯢ ꯑꯗꯒꯤꯗꯤ ꯍꯧꯖꯤꯛ ꯀꯦꯃꯤꯀꯦꯜ ꯌꯥꯝ ꯌꯥꯎꯋꯤꯗꯅ ꯑꯗꯨꯗꯨꯅ ꯆꯥꯝꯊꯣꯛꯇ꯭ꯔꯗꯤꯅꯦ ꯀꯤꯌꯦꯕ ꯆꯥꯕꯗꯣ
ꯍꯩꯅꯧꯒ ꯆꯥꯔꯨ ꯌꯥꯄꯣꯠꯇꯦ ꯎꯝ ꯍꯩꯅꯒꯁꯦ ꯑꯃ ꯂꯩꯗ ꯀꯩꯅꯣꯝ ꯇꯧꯕ
ꯑꯗꯨ ꯌꯥ ꯎꯝ ꯑꯩꯈꯣꯏꯗꯤ ꯍꯧꯖꯤꯛꯅꯦ ꯑꯩꯈꯣꯏꯒꯤ ꯍꯤꯡꯈꯣꯜꯗꯕꯨ ꯄꯥꯟꯖꯕ ꯄꯥꯟꯖꯕ ꯍꯩꯅꯧ ꯇꯤꯟ ꯆꯥꯕꯗꯣ ꯑꯗꯨ ꯑꯣꯏꯅ ꯆꯥꯔꯤꯅꯦ ꯂꯩꯔ ꯆꯥꯕꯗꯣ꯫ ꯀꯤꯖꯗꯅ ꯇꯤꯟꯗꯤ ꯆꯥꯕꯒꯤ ꯃꯆꯦꯠ ꯃꯆꯦꯠ ꯃꯆꯦꯠ ꯁꯣꯏꯗꯣꯛꯄꯗꯣ
ꯑꯗꯨꯅ ꯐꯔꯕꯅꯦ ꯑꯗꯣ ꯅꯣꯏ ꯍꯩꯅꯧꯗꯣ ꯍꯥꯎꯕꯒꯤꯅꯦꯕ ꯇꯤꯟ ꯆꯥꯔꯤꯗꯣ
ꯎꯝ
ꯑꯗꯨꯒꯤ ꯇꯤꯟ ꯆꯥꯕꯁꯦ ꯇꯤꯟ ꯆꯥꯗꯅꯕ ꯑꯃ ꯂꯩꯕꯅꯦ ꯑꯩ ꯑ ꯑꯩꯈꯣꯏ ꯕꯥꯗ ꯍꯪꯉꯛꯀꯦ ꯍꯥꯏꯗꯤ ꯍꯤꯗꯥꯛ ꯅꯠꯇꯦꯀꯣ ꯅꯪ ꯍꯟꯗꯛꯀꯤꯗꯤ ꯄꯥꯟꯈ꯭ꯔꯦꯗꯅ ꯄꯥꯡꯈ꯭ꯔꯀꯥꯟꯗ ꯅꯦꯛꯁ ꯑꯣꯜꯂꯛꯄꯗ ꯇꯤꯟ ꯆꯥꯍꯜꯂꯣꯏꯒꯦ ꯍꯥꯏ ꯇꯥꯔꯗꯤ ꯈꯣꯡꯗ ꯀꯩꯅꯣꯝ ꯇꯧꯕꯅꯦꯕ ꯌꯥꯝ ꯀꯩꯀ ꯍꯥꯏ ꯃꯀꯨ ꯍꯨꯗꯣꯛ ꯄꯨꯔꯥ ꯑꯩ ꯀꯥꯎꯔꯦ ꯑꯩ ꯍꯪꯕꯤꯔꯛꯀꯦꯕꯀꯣ ꯑꯩꯈꯣꯏ ꯕꯥꯗꯥ ꯑꯩꯈꯣꯏ ꯑꯗꯨꯃꯥꯏꯅ ꯇꯧꯗꯅ ꯑꯩꯈꯣꯏꯒꯤ ꯅꯥꯀꯟꯒꯤ ꯃꯤ ꯑꯃ ꯃꯣꯏ ꯍꯩꯅꯧꯁꯦ ꯁꯨꯝ ꯇꯤꯟ ꯆꯥꯕ ꯊꯨꯝꯁꯨ ꯊꯨꯝꯕ ꯍꯥꯎꯁꯨ ꯍꯥꯎꯕ ꯆꯥꯅꯤꯡꯉꯥꯏ ꯂꯩꯇ꯭ꯔꯕ ꯇꯤꯟꯅ ꯁꯨꯝ ꯆꯥꯃꯟꯗꯅ ꯑꯗꯣ ꯑꯩꯈꯣꯏ ꯕꯥꯅ ꯑꯦ ꯁꯨꯃꯥꯏꯅ ꯇꯧ ꯃꯊꯪꯗ ꯃꯍꯩ ꯌꯥꯟꯗ꯭ꯔꯤꯀꯥꯟꯗ ꯑꯗꯨ ꯀꯥꯟꯗꯤ ꯅꯪ ꯇꯤꯟꯖꯨ ꯆꯥꯔꯔꯣꯏ ꯅꯦꯛꯁ ꯋꯥꯠꯂꯛꯄ ꯍꯥꯏ ꯀꯥꯟꯅ ꯇꯧꯕꯗꯒꯤꯀꯣ ꯃꯣꯏ ꯇꯤꯟꯖꯥꯒꯤꯗꯦꯕ ꯃꯣꯏ ꯍꯩꯅꯧ ꯗꯣ ꯑꯗꯣ ꯑꯩ ꯍꯪꯉꯛꯀꯦ ꯌꯣꯡꯆꯥꯛꯁꯨ ꯉꯥꯏꯔꯦ ꯕꯕꯥꯗꯣ ꯀꯩꯅꯣ ꯑꯣꯏꯌꯦꯕ꯫ ꯑꯦꯒ꯭ꯔꯤꯒꯤꯅꯦꯕ ꯍꯥꯟꯅ ꯃꯥ ꯊꯕꯛ ꯇꯧꯔꯝꯃꯤꯗꯣ
ꯑꯝꯇ ꯍꯪꯕꯤꯔꯛꯑꯣ ꯆꯦ ꯑꯗꯨꯗꯣ ꯎꯝ ꯑꯁ ꯇꯤꯟꯅꯅꯦ ꯎꯝ ꯍꯥꯎꯗꯤ ꯍꯥꯎꯔꯒꯅꯦ ꯇꯤꯟꯅ ꯑꯗꯨꯝ ꯇꯪꯈꯥꯏ ꯑꯃ ꯆꯥꯊꯣꯛꯈ꯭ꯔꯗꯣꯏꯅꯤ ꯇꯪꯈꯥꯏ ꯑꯃꯈꯛ ꯈꯇꯪꯅꯦꯕ ꯑꯩꯈꯣꯏꯅ ꯁꯣꯏꯍꯧꯗꯣꯏꯁꯦ ꯐꯪꯍꯧꯗꯣꯏꯁꯦ ꯑꯗꯨꯗꯨꯒꯤ
ꯍꯣꯏ ꯑꯥ ꯑꯗꯨꯅꯦ ꯕꯕꯤꯇꯥꯔꯥꯅꯤ ꯑꯩꯗꯣ ꯑꯩ ꯍꯧꯗꯣꯡꯗꯣ ꯗ꯭ꯔꯦꯁꯤꯡ ꯑꯝꯇ ꯇꯧꯒꯦ ꯀꯣ꯫ ꯅꯪ ꯑꯃꯨꯛ ꯃꯤꯅꯤꯠ ꯑꯃ ꯑꯅꯤ ꯂꯩꯔꯒ ꯇꯧꯔꯛꯑꯣ
ꯍꯣꯏꯆꯦ ꯎꯝ ꯊꯝꯃꯦꯀꯣ ꯆꯦ
ꯉꯥꯒꯤ ꯄꯩꯁꯥꯗꯤ